ꯎꯝ ꯇꯥꯏꯒꯣ ꯁꯤꯁꯇꯔ ꯎꯝ ꯍꯧꯖꯤꯛꯇꯤ ꯅꯪ ꯋꯥꯔꯤ ꯁꯥ ꯁꯥꯕꯤꯔꯣꯗꯅ
ꯆꯦꯁ ꯑꯩ ꯑꯩꯁꯨ ꯁꯌꯦꯅ
ꯑꯦ ꯎꯝ ꯀꯩꯒꯤ ꯇꯣꯄꯤꯛ ꯄꯥꯝꯕ꯭ꯔ ꯍꯧꯖꯤꯛꯇꯤ
ꯅꯪꯅ ꯁꯥꯅꯤꯡꯕ ꯑꯗꯨꯝ ꯁꯥꯥꯎꯑꯣꯗ ꯅꯣꯏ ꯅꯣꯏ ꯍꯣꯁꯇꯦꯜ ꯕꯤꯒꯤ ꯋꯥꯔꯤ ꯂꯤꯕꯤꯌꯨꯁꯦ ꯆꯍꯤ ꯆꯥꯕꯒꯨꯝꯕꯒꯤ
ꯑꯩꯈꯣꯏ ꯑꯩꯁ ꯀꯗꯥꯏꯗꯒꯤ ꯑꯩꯈꯣꯏ ꯀꯣꯂꯦꯖꯀꯤ ꯆꯩ ꯆꯥꯕ ꯃꯇꯝꯗꯤ ꯅꯠꯇꯦ
ꯑꯩꯈꯣꯏ ꯑꯩꯈꯣꯏ ꯈꯨꯟꯗ ꯂꯩꯕ ꯃꯇꯝꯗ ꯍꯣꯏ ꯆꯩꯗꯤ ꯆꯥꯔꯝꯅꯤꯅ ꯑꯁꯦꯡꯕꯒꯤ
ꯈꯣꯏ ꯁꯤꯗꯗꯤ ꯑꯍ ꯌꯥꯝ ꯁꯦꯡꯕꯅꯤꯅ ꯑꯩꯈꯣꯏꯒꯤꯗꯤ ꯁꯨꯝ ꯆꯥꯗꯦꯕ ꯑꯩꯈꯣꯏ ꯍꯣꯁꯇꯦꯜ ꯍꯥꯏ ꯁ꯭ꯀꯨꯜꯗꯒꯤꯗꯤꯀꯣ ꯍꯧꯒꯠꯅꯤꯡꯉꯥꯏꯗꯗꯤꯀꯣ ꯏꯁꯤꯡ ꯆꯥꯏꯕ
ꯅꯣꯢ ꯋꯥꯗꯦꯜꯅ
ꯍꯣꯏ ꯍ ꯍꯣꯔꯦꯟ ꯅꯨꯄꯤ ꯅꯨꯄꯤꯒꯤ ꯃꯃꯥꯡꯅꯦ ꯑꯗꯨꯁꯨ
ꯑꯁ ꯑꯁ ꯏꯀꯥꯏꯗꯤ ꯏꯀꯥꯏꯕ ꯈꯪꯉꯦꯅ
ꯍꯣꯏꯅꯦ ꯏꯀꯥꯏꯔꯒ ꯆꯩ ꯆꯥꯔꯅꯤ ꯑꯗꯨ ꯊꯥꯛ ꯊꯥꯛ ꯊꯦꯡꯅ ꯍꯧꯒꯠꯂꯗꯤꯀꯣ ꯁ꯭ꯀꯨꯜ ꯁ꯭ꯀꯨꯜꯒꯤ ꯀꯦꯝꯄꯥꯁꯇ ꯄꯨꯔꯒ ꯀꯣ ꯑꯁ ꯆꯩ ꯆꯥꯕꯅꯦ ꯑꯩꯗꯤ ꯑꯗꯨꯒꯨꯝꯕꯗꯤ ꯆꯩ ꯆꯥꯕ ꯐꯪꯗꯦ ꯑꯩꯗꯤ ꯇꯥꯏꯝ ꯀꯤꯞꯄꯔꯅꯦꯕ ꯑꯗꯨ ꯃꯇꯝꯗꯣ ꯂꯣꯢꯔꯕꯅꯤ
ꯍꯧꯖꯤꯛ ꯍꯧꯖꯤꯛ ꯋꯥꯔꯗꯦꯟ ꯇꯥꯎꯕ ꯅꯨꯄꯥꯗꯣ ꯑꯗꯨꯝ ꯇꯥꯎꯕ꯭ꯔꯥ ꯅꯣꯏ ꯃꯇꯝꯗꯁꯨ
ꯑꯩ ꯃꯇꯝꯗ ꯁꯥꯔ ꯃꯊꯤ ꯁꯦꯅꯥꯥꯡ ꯈꯪꯕ꯭ꯔꯣ
ꯇꯥꯕꯨꯗꯤ ꯇꯥꯏ ꯏꯅꯥꯎ ꯅꯨꯄꯤꯗꯒꯤ ꯋꯥꯔꯤꯗꯤ ꯃꯥꯒꯤ ꯃꯤꯡꯗꯤ ꯇꯥꯏ
ꯁꯥꯔ ꯃꯊꯤꯁꯤ ꯅꯪ ꯇ꯭ꯋꯦꯟꯇꯤꯗꯒꯤ ꯑꯣꯖꯥ ꯇꯧꯕꯅꯦ ꯑꯗꯨꯒꯤꯗꯣ ꯃꯥꯁꯨ ꯑꯁ ꯑꯩꯈꯣꯢ ꯑꯩꯈꯣꯏ ꯃꯇꯝꯗꯨꯗꯤ ꯋꯥꯔꯗꯦꯟ ꯌꯥꯝ ꯌꯥꯝ ꯇꯧꯋꯤꯗ ꯑꯩꯗꯤ ꯀ꯭ꯂꯥꯁ ꯁꯤꯁꯇꯒꯤ ꯀꯥꯕꯅꯤꯅ ꯑꯣ ꯋꯥꯔꯗꯦꯟꯗꯤ ꯌꯥꯝꯃꯦꯕ
ꯑꯥ
ꯈꯔꯝꯒꯤꯁꯨ ꯅꯪꯁꯨ ꯑꯗꯨꯒ ꯁꯥꯔꯒꯤ ꯇꯧꯁꯨ ꯑꯗꯨꯒ ꯁꯥꯔ ꯊꯨꯏꯁꯨ ꯍꯧꯖꯤꯛ ꯑꯂꯟꯉꯩꯁꯨ ꯍꯧꯖꯤꯛ ꯇꯧꯕꯗꯣ ꯎꯝ ꯌꯥꯝꯃꯦ ꯑꯩ ꯑꯩꯒꯤ ꯑꯣꯔꯗꯤꯦꯟꯁꯤꯡꯗꯤ
ꯑ ꯅꯨꯄꯥꯗꯣ ꯃꯤ ꯐꯥꯕ꯭ꯔꯥꯅꯦ ꯀꯔꯤꯔꯥ ꯑꯂꯤꯟ ꯍꯥꯏꯕ ꯅꯨꯄꯥꯗ
ꯍꯣꯏ ꯐꯕꯅꯦ ꯍꯣꯏ ꯁꯥꯔꯟꯁꯨ ꯍꯧꯖꯤꯛ ꯇꯧꯕꯗꯣ ꯑꯗꯨ ꯃꯥꯗꯤ ꯄꯥꯛ ꯏꯁꯇ꯭ꯔꯤꯛ ꯇꯧꯗꯣꯏꯗ ꯑꯗꯨꯒꯤꯗꯣ ꯍꯥꯟꯅ ꯇꯧꯕ ꯑꯣꯖꯥꯁꯤꯡꯅꯀꯣ ꯍꯥꯏꯔꯗꯤꯀꯣ ꯃꯥꯗꯤ ꯄꯥꯛ ꯏꯁꯇ꯭ꯔꯤꯛ ꯇꯧꯗꯦ ꯑꯗꯨ ꯃꯥꯒꯤ ꯀꯣꯇꯥꯔꯗ ꯑꯗꯨꯝ ꯂꯩꯔꯤꯕ
ꯃꯥꯒꯤ ꯌꯦꯡꯕ ꯃꯇꯝꯗꯗꯤ ꯀ꯭ꯔꯤꯌꯔꯁꯦ ꯃꯤ ꯏꯁꯇ꯭ꯔꯤꯛ ꯇꯧꯅꯤꯡꯉꯥꯏ ꯃꯥꯜꯂꯦ ꯊꯤ
ꯎꯝ ꯥꯛ ꯇꯥꯎꯗꯗ ꯃꯥ ꯆꯩ ꯄꯤꯅꯤꯡꯉꯥꯏꯗꯨꯗꯤꯀꯣ ꯃꯥ ꯄꯤꯔꯅꯤ
ꯎꯝ
ꯎꯝ ꯑꯗꯨ ꯑꯗꯨ ꯈꯛꯅꯤ ꯍꯧꯒꯠꯄ ꯃꯇꯝꯗꯒꯤ ꯆꯩꯕꯤ ꯄꯤꯅꯤꯡꯉꯥꯏꯗꯤ ꯃꯥ ꯇꯧꯔꯅꯤ ꯑꯗꯨ ꯈꯛꯇꯅꯤ ꯂꯣꯏꯔꯦ
ꯄ꯭ꯔꯅꯦꯟ ꯅꯣꯏ
ꯑꯁ ꯑꯩꯗꯤ ꯇꯥꯏꯝ ꯀꯤꯞꯄꯔ ꯂꯩ ꯅꯪꯀꯣ ꯂꯣꯏꯔꯒꯅꯦ ꯐꯣꯔ ꯊꯥꯔꯇꯤꯗ ꯍꯧꯒꯠꯂꯅꯦ ꯑꯗꯨꯒ ꯐꯣꯔ ꯍꯣꯏ ꯑꯁ ꯑꯦꯛꯁꯔꯁꯥꯏꯁ ꯇꯧꯕꯅꯦꯕ
ꯎꯝ
ꯍꯧꯒꯠꯂꯒꯀꯣ ꯅꯨꯄꯤꯁꯤꯡꯅ ꯍꯥꯟꯅꯩ ꯃꯣꯏꯗꯤ ꯃꯣꯔꯅꯤꯡ ꯄ꯭ꯔꯦꯌꯥꯔ ꯃꯣꯔꯅꯤꯡ ꯁꯣꯡ ꯂꯩꯌꯦꯕ ꯑꯁ ꯁꯇ꯭ꯔꯤꯛ ꯇꯧꯔꯤ ꯅꯨꯄꯤꯅ ꯍꯦꯜꯂꯦꯕ ꯁꯇꯔꯤꯛ ꯇꯧꯑꯦ ꯍꯥꯏ
ꯇꯨꯝꯕꯗꯤ ꯄꯨꯡ ꯀꯌꯥꯗ ꯇꯨꯝꯕ
ꯇꯨꯝꯕꯗꯤ ꯇꯦꯟ ꯎꯝꯑ ꯄꯨꯡ ꯇꯔꯥ ꯃꯈꯥꯏꯗ ꯇꯨꯝꯃꯤꯕ ꯑꯗꯨꯒ ꯑꯩꯈꯣꯏ ꯑꯩꯈꯣꯏ ꯅꯨꯄꯥꯁꯤꯡꯅ ꯗꯨꯝ ꯇꯨꯝ ꯇꯨꯝ ꯑ ꯃꯥꯏ ꯃꯨꯊꯠꯅꯤ ꯃꯨꯊꯠꯄꯁꯤꯡꯗꯣ ꯑꯣꯖꯥꯅ ꯂꯥꯛꯑꯅꯤ ꯑꯁ ꯆꯩꯔꯅꯤ ꯂꯥꯏꯔꯤꯛ ꯄꯥꯅꯤꯡꯕ ꯁ꯭ꯀꯨꯜꯗ ꯄꯥꯔꯅꯤ ꯅꯨꯡꯉꯥꯏꯇꯧꯕꯅꯦ ꯑꯗꯨꯒ ꯊꯦꯡꯅ ꯍꯧꯒꯠꯂꯗꯤꯀꯣ ꯆꯍꯤ ꯅꯨꯄꯤꯒꯤ ꯅꯨꯄꯤꯒꯤ ꯑꯥꯡꯅ ꯆꯥꯛ ꯆꯥꯟꯅꯅꯤ ꯑꯗꯣ ꯂꯥꯏꯔꯤꯛ ꯄꯥꯕ ꯂꯥꯛꯀꯅꯤꯕ ꯅꯨꯄꯤꯁꯤꯡꯁ ꯁ꯭ꯀꯨꯜꯗ ꯗꯣ ꯑꯗꯨꯒ ꯅꯨꯄꯤꯁꯤꯡꯒꯤ ꯑꯃ ꯃꯥꯡꯗ ꯑꯗꯨ ꯆꯩ ꯆꯥꯔꯅꯤ ꯑꯗꯨꯒ ꯕꯦꯗꯤꯡ ꯕꯦꯗꯤꯡꯁꯨ ꯃꯣꯏ ꯊꯤꯡ ꯆꯥꯏꯕꯒꯤꯗꯣ ꯕ꯭ꯂꯦꯡꯀꯦꯠꯇꯨꯥꯎ ꯑꯁ ꯆꯣꯠꯂꯒ ꯑꯗꯨꯝ ꯂꯩꯔꯒ ꯑꯗꯨꯝ ꯐꯥꯎꯒ ꯂꯥꯛꯑꯒ ꯑꯗꯨ ꯃꯇꯝꯗ ꯅꯨꯄꯤ ꯌꯦꯡꯅ ꯂꯥꯛꯑꯅꯤ ꯍꯍꯍꯨꯝꯍꯨꯝ
ꯑꯗꯨꯗꯤ ꯇꯧ ꯇꯧꯗ꯭ꯔꯁꯨ ꯌꯥꯏꯗ
ꯑ ꯑꯁ ꯇꯊꯤꯕꯅꯤꯍꯦ ꯈꯣꯏ ꯇꯧꯕꯅꯦꯍꯦ ꯑꯗꯨ ꯑꯗꯨꯒꯤ ꯃꯇꯝꯗꯣ ꯐꯣꯟ ꯐꯣꯟ ꯐꯣꯟꯒꯤꯗꯣ ꯐꯣꯟꯒꯤ ꯃꯔꯝꯒꯤꯁꯨ ꯑꯁ ꯐꯣꯟꯒꯤ ꯐꯥꯔꯗꯤꯀꯣ
ꯑꯥ
ꯑꯁ ꯆꯦꯈꯥꯏꯒ꯭ꯔꯦ ꯑꯗꯨ ꯁꯀꯨꯜ ꯁ꯭ꯀꯨꯜꯒꯤ ꯑꯦꯁꯦꯝꯕ꯭ꯂꯤꯗꯨꯅꯦ ꯑꯗꯨꯁꯨ ꯐꯣꯟꯒꯤ ꯑꯁ ꯐꯖ ꯐꯖꯕ ꯁꯤꯡꯗꯨꯒꯀꯣ ꯇꯨꯛ ꯊꯨꯈꯥꯏꯕꯅꯦ ꯁꯦꯡꯕꯤ ꯃꯃꯥꯡꯗ ꯎꯝ
ꯌꯥꯗ꯭ꯔꯗꯤ ꯀꯔꯤꯒꯤ ꯄꯥꯏꯕ꯭ꯔꯥꯀꯣ ꯃꯣꯏꯁꯨ
ꯎꯝ ꯐꯥꯔꯗꯤꯀꯣ ꯑꯃ ꯇꯧꯔꯁꯨ ꯌꯥꯗꯦ ꯁꯕꯃꯤꯠ
ꯐꯥꯔꯗꯤ ꯊꯨꯈꯥꯏꯈ꯭ꯔꯅꯤ ꯍꯥꯏꯕꯗꯤ ꯈꯪꯉꯤꯅ
ꯎꯝ
ꯑꯁ ꯑꯩꯈꯣꯏꯒꯤ ꯏꯅꯥꯎꯅꯨꯄꯥ ꯑꯃ ꯅꯣꯏꯒꯤ ꯃꯍꯨꯠ ꯁꯤꯜꯂꯒ ꯂꯩꯌꯦ ꯅꯣꯏ ꯍꯣꯁꯇꯦꯜꯗ
ꯑꯣ ꯐꯩꯅꯦ ꯁꯦꯅꯤꯔ ꯀꯥꯔꯗꯤ ꯀꯣ ꯈꯔꯗꯤ ꯐꯩꯌ‌ꯦꯅꯦ ꯍꯣꯏ ꯑꯗꯨ ꯁꯤꯅꯤꯔꯒꯤ ꯍꯟꯗꯛ ꯇꯨꯋꯦꯜꯚꯇ ꯀꯥꯔꯤꯕ ꯃꯥ
ꯑꯣ ꯇ ꯀꯥꯈ꯭ꯔꯦ ꯍꯣꯏ ꯍꯟꯗꯛ ꯆꯍꯤꯅ
ꯑꯣ ꯌꯥꯝ ꯐꯩ ꯅꯣꯏ ꯅꯣꯏ ꯈꯨꯟꯗꯒꯤ ꯃꯤ ꯌꯥꯝꯕꯅꯦ ꯑꯗꯨꯗ ꯑꯗꯨ ꯑꯩꯁꯨ ꯈꯪꯅꯥꯏ ꯃꯤ ꯌꯥꯝ ꯃꫭꯏꯒꯤ ꯅꯣꯏꯒꯤ ꯑꯣꯖꯥꯁꯤꯡ ꯃꯤ ꯃꯦꯝ ꯈꯣꯟꯒꯥꯏꯜꯂꯤ ꯍꯥꯏꯕ
ꯍꯣꯏ ꯍꯧꯖꯤꯛꯇꯤ ꯃꯥꯒꯤ ꯑꯉꯥꯡ ꯂꯩꯈ꯭ꯔꯦꯅ
ꯑ ꯑꯉꯥꯡ ꯂꯩꯈ꯭ꯔꯦ
ꯎꯝ ꯑꯉꯥꯡ ꯂꯥꯏꯈ꯭ꯔꯦ ꯎꯝ ꯃꯤ ꯐꯥꯕ ꯃꯥꯜꯂꯤ ꯀꯣ ꯑꯗꯨꯝ ꯅꯨꯄꯤꯗꯁꯨ ꯃꯥ ꯀ꯭ꯂꯥꯁ ꯇꯥꯎꯕꯗꯒꯨꯝꯕꯗꯣ ꯌꯥꯝ ꯅꯨꯡꯉꯥꯏꯕ ꯃꯥꯜꯂꯦ
ꯍꯣꯏ ꯅꯨꯡꯉꯥꯏꯌ‌ꯦ ꯑꯁ ꯑꯩꯒꯤ ꯃꯤꯡ ꯀꯣ ꯇꯞꯅ ꯐꯖꯅ ꯍꯥꯏ ꯑꯩꯒꯤ ꯑꯩꯒꯤ ꯃꯤꯡꯗꫭ ꯃꯥꯅ ꯀ꯭ꯂꯥꯁ ꯆꯪꯉꯀꯥꯟꯗ ꯑꯩꯒꯤ ꯃꯤꯡ ꯑꯩꯈꯣꯏꯒꯤ ꯃꯤꯡꯀꫭ ꯌꯥꯝ ꯁꯥꯡꯅꯀꯣ ꯀꯥꯎꯕꯀꯣ ꯑꯁ
ꯑꯗꯣ ꯑꯁꯤꯗ ꯍꯥꯏꯔꯛꯑꯣꯅꯦ
ꯆꯥꯁ ꯁꯂꯔꯦ ꯏꯀꯥꯏꯑꯕ ꯑꯩꯒꯤ ꯃꯤ ꯀꯗꯥꯔꯤ ꯑꯩꯒꯤ ꯃꯤꯡ ꯀꯥꯎꯕꯒꯤ ꯆꯥꯅ ꯀꯕꯅꯤ ꯃꯥ ꯏꯀꯣ ꯀꯣ ꯐꯥꯎ ꯂꯩꯥꯔ‌ꯦꯅ‌ꯦ
ꯑ
ꯑꯩꯈꯣꯏꯒꯤꯗꯣ ꯑꯁ ꯌꯥꯝ ꯅꯨꯡꯁꯤꯕꯅꯍꯦ ꯑꯩꯈꯣꯏꯒꯤ ꯃꯦꯝꯒꯤꯁꯨ ꯍꯧꯖꯤꯛꯇꯤ ꯃꯦꯝ ꯆꯠꯈ꯭ꯔꯦ ꯑꯩꯈꯣꯏꯒꯤ ꯃꯇꯝꯗꯗꯤ ꯃꯤꯁꯅꯦꯕ ꯀꯧꯕꯗꯣ
ꯍꯣꯏ ꯃꯤ ꯃꯤ ꯐꯥꯕ ꯃꯥꯂꯦꯀꯣ
ꯎꯝ ꯃꯥꯁꯨ ꯃꯦꯠꯁ ꯃꯦꯠꯁ ꯂꯧꯋꯦꯕ
ꯑꯥ
ꯌꯥꯝ ꯐꯕꯅꯦ ꯃꯥꯒꯤ ꯋꯥꯔꯤꯁꯨ ꯑꯁ ꯌꯥꯝ ꯅꯨꯡꯁꯤꯕꯅꯍꯦ ꯃꯥꯒꯤ ꯑꯗꫭ ꯃꯥꯒꯤ ꯕ꯭ꯔꯥꯗꯔꯁꯤꯡ ꯂꯩꯌꯦ ꯍꯥꯏ ꯑꯗꯨꯒꯨꯝꯕ ꯑꯁ ꯃꯥꯒꯤ ꯋꯥꯔꯤ ꯂꯦꯞꯄꯤꯌꯦ ꯃꯥꯒꯤ ꯂꯞ ꯁꯇꯣꯔꯤ ꯐꯥꯎ ꯂꯦꯄꯤꯕꯅꯤꯗ ꯑꯩꯈꯣꯏ ꯀ꯭ꯂꯥꯁꯇ ꯀꯣ
ꯃꯥꯒꯤ ꯃꯕꯨꯡ ꯑꯃꯗꯣ ꯁꯦꯁ ꯐꯥꯕꯅꯦ
ꯑꯥ ꯐꯥꯏ ꯍꯥꯏꯕꯅꯦ ꯍꯣꯏ ꯃꯥꯒꯤ ꯃꯕꯨꯡꯗꯣ
ꯊꯛꯁꯨ ꯊꯛꯄꯅꯦ ꯐꯥꯁꯨ ꯐꯥꯏꯌ‌ꯦ
ꯊꯛꯑ‌ꯦ ꯍꯥꯏ ꯎꯝ ꯇꯧꯅꯤ ꯍꯥꯏ ꯃꯥꯁꯨ ꯌꯨ ꯄꯤ ꯑꯦꯁ ꯁꯤ ꯇ꯭ꯔꯥꯏꯗꯤ ꯇꯧꯈ꯭ꯔꯕꯅꯦ
ꯍꯣꯏ ꯂꯥꯏꯔꯤꯛꯇꯤ ꯐꯥꯕꯅꯤꯀꯣ ꯑꯗꯨ ꯅꯨꯄꯤꯗꯣ ꯃꯣꯏ ꯏꯃꯨꯡꯁꯤꯡꯅꯤꯗ ꯑꯗꯨꯝ ꯂꯔꯤꯛꯗꯤꯚꯥꯕꯅꯦ
ꯎꯝ ꯄꯦꯁꯦꯟꯗꯤ ꯌꯥꯝ ꯂꯩꯕꯅꯦ ꯃꯥꯀꯣ
ꯎꯝ
ꯃꯥꯒꯤꯗꫭ
ꯑ
ꯃꯥ ꯃꯥꯒꯤ ꯅꯨꯞ ꯃꯥꯒꯤ ꯅꯨꯄꯥꯗꯨꯒꯨꯝꯕ ꯅꯨꯄꯥꯒꯨꯝꯕꯗꯨ ꯄꯥꯝꯕꯗꯨ ꯃꯥ ꯑꯩꯈꯣꯏ ꯑꯩꯈꯣꯏꯗ ꯍꯥꯏꯕꯤꯌꯦꯕ ꯅꯨꯄꯥ ꯍꯥꯏꯕꯁꯦ ꯌ‌ꯦꯔꯤꯡ ꯌ‌ꯦꯔꯤꯡ ꯃꯥꯒꯤ ꯃꯥ ꯃꯥꯁ‌ꯦ ꯗꫭꯟꯕꯣꯁꯀꯣꯗ ꯇꯝꯔꯛꯑꯦ ꯍꯥꯏꯌꯦ ꯑꯗꯨꯒ ꯃꯥꯒꯤ ꯑꯗꯨꯒ ꯃꯥ ꯅꯨꯄꯥ ꯃꯥ ꯄꯥꯝꯗꯕ ꯑꯗꯨꯝ ꯅꯨꯄꯥꯗꯤ ꯂꯩ ꯍꯥꯏꯕ ꯑꯗꯨꯒ ꯃꯉꯣꯟꯗ ꯊꯦꯡꯅꯕ ꯃꯇꯝꯗꯣ ꯏꯌꯥꯔꯤꯡꯗꯣ ꯀꯃꯒ ꯂꯥꯛꯑꯦ ꯀꯥꯃꯒ ꯂꯥꯛꯑꯦ ꯑꯗꯨ ꯑꯗꯨꯗꯒꯤ ꯃꯥꯥꯏ ꯑꯗꯨꯗꯒꯤ ꯄꯝ ꯄꯝꯔ ꯀ ꯑꯥ ꯇꯧꯈ꯭ꯔꯦ ꯍꯥꯏꯌꯦꯦ ꯀꯩ ꯅꯕ
ꯍꯣꯏ ꯑꯩꯈꯣꯏꯁꯨ ꯅꯨꯄꯥ ꯑꯦꯔꯤꯡꯒꯨꯝꯕ ꯍꯥꯞꯄꯗꯤ ꯇꯜꯂꯦꯗ
ꯎꯝ ꯍꯣꯏ ꯃꯩꯇꯩꯁꯤꯡ ꯑꯦꯔꯤꯡ ꯍꯥꯏꯕꯁꯤꯗꯤ
ꯃꯣꯏꯒꯤꯗꯨꯗꯤ ꯈꯔ ꯌꯥꯏ
ꯃꯒꯤꯔꯤ ꯀ꯭ꯔ
ꯑꯩꯈ꯭ꯋꯥꯏꯗ ꯂꯥꯎꯕ ꯌꯥꯏꯅ ꯃꯣꯏꯗꯤ ꯁꯅꯥꯅꯤꯅ
ꯁꯅꯥ ꯑꯗꯨ ꯄꯥꯛ ꯊꯥꯡꯉꯦ ꯊꯥꯡꯕꯒꯤꯀ ꯃꯩꯇꯩ ꯑꯅ ꯅꯠꯇꯦ ꯍꯧꯖꯤꯛ ꯂꯥꯛꯏꯕꯁꯤꯡꯅꯣ
ꯎꯝ ꯏꯗꯨꯅꯦ
ꯃꯥꯅꯦꯕ
ꯃꯣꯏꯒꯤꯗꯤ ꯁꯅꯥ ꯑꯣꯏꯕꯅꯤꯅ
ꯎꯝ ꯃꯣꯏꯒꯤ ꯇ꯭ꯔꯦꯗꯤꯁꯅꯦꯜꯒꯤ ꯅꯪꯒꯤꯗꯤ ꯁꯤꯗ ꯂꯩꯕ ꯁꯤꯗ ꯂꯩꯕ ꯅꯨꯄꯥꯁꯤꯡ ꯄꯥ꯭ꯔꯣ ꯄꯥꯝꯖꯕ ꯃꯥꯂꯦꯅ ꯑꯗꯨꯗꯤ
ꯆꯁ ꯄꯥꯝꯅꯦꯗ
ꯍ
ꯑꯁꯤꯗ ꯂꯥꯏꯅꯤꯡꯗꯗ ꯑꯩꯗꯤ ꯍꯣꯏ ꯈꯨꯟꯗ ꯆꯤꯡꯗ ꯂꯥꯏꯅꯤꯡꯉꯦ
ꯑꯦ ꯑꯦ ꯌꯥꯝ ꯐꯩꯌꯦ ꯌꯥꯝ ꯐꯩꯌꯦ ꯑꯗꯨꯃꯥꯏꯅ ꯇꯧꯗꯣꯏꯅ ꯏꯔꯥꯡ ꯍꯧꯖꯤꯛ ꯍꯥꯏꯔꯤꯁꯤ ꯏꯡ ꯊꯧꯔꯗꯤ ꯅꯪ ꯁꯤꯔꯤꯅꯤꯕ ꯑꯗꯨꯒꯤꯅꯤꯕ
ꯁꯤꯗꯤ ꯁꯤꯔꯣꯏꯗ
ꯑ ꯈꯜꯂꯣ ꯃꯥꯏ ꯍꯧꯖꯤꯛ ꯑꯁꯤ ꯑꯦ ꯑꯦ ꯑꯁꯤꯗ ꯂꯩꯕ ꯑꯁꯤꯗ ꯂꯩꯕ ꯅꯨꯄꯥ ꯑꯃ ꯅꯪ ꯂꯨꯍꯣꯡꯉꯦ ꯍꯥꯏꯔꯗꯤ ꯅꯪ ꯑꯗꯨꯒ ꯏꯔꯥꯡ ꯊꯣꯛꯧꯔꯗꯤꯀꯣ ꯁꯤꯔꯦꯕ ꯍꯥꯏꯔꯅꯤꯗ ꯑꯩ ꯍꯥꯏꯕꯁꯤꯀꯣ ꯍꯣꯏ ꯑꯩꯈꯣꯏ ꯀꯪꯂꯩꯄꯥꯛꯇ ꯍꯧꯖꯤꯛꯗꯤ ꯂꯣꯏꯔꯦ ꯈꯪꯂꯤꯕ ꯅꯠꯇ꯭ꯔꯣ
ꯑꯗꯨ ꯑꯗꯨꯅꯦ
ꯎꯝ
ꯅꯣꯏ ꯅꯣꯏꯁꯨ ꯌꯨꯝ ꯆꯠꯄ ꯐꯪꯔꯝꯃꯣꯏꯅ ꯑꯗꯨꯗꯤ
ꯍꯣꯏ ꯍꯧꯖꯤꯛꯀꯥꯟꯗꯤ ꯐꯪꯉꯝꯗ ꯑꯁ ꯅꯣꯏ ꯃꯣꯏꯒꯤ ꯈꯨꯟꯗꯤ ꯈꯔ ꯐꯩꯀꯣ ꯑꯦ ꯇꯤ ꯑꯦꯝ ꯑꯦꯜꯗꯗꯤ ꯏꯔꯥꯡ ꯏꯔꯥꯡꯗꯤ ꯈꯔ ꯏꯔꯥꯡꯒꯤ ꯃꯇꯥꯡꯗ ꯍꯥꯏꯔꯗꯤꯀꯣ ꯅꯣꯏꯒꯤꯗ ꯕꯣꯔꯗꯔ ꯉꯥꯛꯇꯦꯕ ꯅꯣꯏꯒꯤꯗꯤ ꯑꯗꯨꯒꯨꯝꯕꯗꯤ ꯑꯁ ꯑꯗꯨꯒꯤ ꯃꯇꯥꯡꯗꯤ ꯅꯣꯏ ꯅꯣꯏ ꯅꯣꯏꯒꯤ ꯁꯥꯏꯗ ꯂꯩꯅꯤꯡꯉꯤꯕ ꯑꯩ ꯑꯩꯁꯨ
ꯑꯍꯣꯏ ꯅꯣꯏ ꯍꯣꯁꯇꯦꯜꯗ ꯑꯃꯨꯛ ꯂꯥꯛꯈ꯭ꯔꯣꯅ ꯂꯩꯅꯤꯡꯉꯦꯅ
ꯑꯁ ꯅꯠꯇꯦ ꯍꯥꯏꯕꯗꯤꯀꯣ ꯅꯣꯏꯒꯤ ꯈꯨꯟ ꯁ꯭ꯋꯥꯏꯗ ꯍꯥꯏꯅꯤꯗ
ꯎꯝ ꯑꯗꯨꯒꯤꯅꯦ ꯅꯪ ꯑꯩꯈꯣꯏ ꯈꯨꯟꯅꯗ ꯄꯥꯝꯝꯕ ꯃꯥꯂꯦꯕ ꯑꯗꯨꯒꯤ ꯑꯩꯈꯣꯏ ꯈꯨꯟꯒꯤ ꯃꯤꯗꯣ ꯂꯧꯔꯒ ꯍꯤꯡ ꯂꯩꯈ꯭ꯔꯣꯕ ꯑꯩꯈꯣꯏꯗ
ꯑꯁ ꯂꯩꯇꯕꯒꯤꯅꯦ
ꯐꯁ ꯂꯩꯇꯕꯒꯤꯅꯦ ꯍꯥꯏꯌꯦ ꯅꯨꯄꯥ ꯑꯃ ꯑꯣꯏꯔꯒ
ꯑ
ꯂꯩꯇꯦ ꯍꯥꯏꯔꯗꯤ ꯍꯣꯃꯣ ꯃꯥꯟꯈ꯭ꯔꯦꯗ
ꯑ ꯁꯃꯨ ꯌꯦꯦꯅꯤ
ꯑꯦ ꯑꯁꯦꯡꯕ ꯑꯣꯏꯔꯝꯅꯤꯀꯣ ꯅꯪ
ꯂꯣꯏꯔꯦ ꯅꯪꯖꯨ ꯂꯣꯏꯔꯦ ꯊꯖꯕ꯭ꯔꯣ ꯂꯣꯏꯔꯦ ꯂꯣꯏꯔꯦ ꯅꯪꯖꯨ ꯅꯪ ꯅꯪꯖꯨ ꯊꯣꯛ ꯅꯪꯁꯨ ꯊꯣꯃꯥꯁꯒꯨꯝꯕꯅꯦꯍꯦ
ꯍ
ꯊꯣꯃꯥꯁꯗꯒꯤ ꯅꯩꯁꯜꯂꯦꯍꯦ ꯅꯪꯗꯤ
ꯑꯈꯣꯏꯗꯤ ꯍꯥꯏꯕ ꯑꯗꯨꯝ ꯊꯥꯖꯕꯒꯤꯅꯤꯗ
ꯎꯝ ꯎꯝ ꯐꯩꯅꯦ ꯐꯩꯅꯦ ꯑꯗꯨꯒꯨꯝ ꯃꯥ ꯇꯧꯒꯅꯨꯕ ꯐꯥꯒꯤ ꯐꯥꯒꯤ ꯐꯔꯥꯡ ꯇꯧꯔꯁꯨꯀꯣ ꯅꯪ ꯑꯗꯨꯒꯨꯝꯕ ꯊꯥꯖꯒꯅꯨ ꯀꯣ ꯆꯦꯆꯦ
ꯐꯖꯕꯒꯤꯅꯦ ꯍꯧꯖꯤꯛꯇꯤ ꯒꯦꯁꯨ ꯌꯥꯝ ꯂꯩꯕꯒꯤ
ꯑꯣ ꯍꯣ ꯅꯪ ꯈꯪ ꯈꯪꯅꯕꯁꯨ ꯂꯩꯕ꯭ꯔꯣ
ꯂꯦꯁꯕꯤꯌꯟꯁꯨ ꯒꯦꯁꯨ ꯈꯪꯅꯕ ꯌꯥꯝ ꯂꯩꯌꯦ
ꯑꯁ ꯂꯣꯏꯔꯦ ꯅꯣꯏ ꯈꯨꯟꯗꯁꯨ ꯂꯩꯕ꯭ꯔꯣ
ꯂꯥꯛꯌꯦꯅ ꯅꯣꯏꯒꯤ ꯁꯤꯅꯤꯌꯥꯔ ꯑꯃ
ꯑꯩꯒꯤ ꯁꯤꯅꯤꯌꯔ ꯑꯃ ꯑꯩꯒꯤ ꯁꯤꯅꯤꯌꯔ ꯑꯃ ꯑꯁ ꯂꯣꯛ ꯅꯣꯏꯔꯦ ꯅꯪꯁꯨ ꯂꯩꯇꯦꯗ